ꯎꯝ ꯍꯜꯂꯣ
ꯑꯧ ꯇꯥꯔꯕꯣ
ꯇꯥꯏ ꯇꯥꯏ
ꯑꯣ ꯆꯥꯛ ꯊꯣꯡꯉꯕ ꯀꯃꯥꯏ ꯇꯧꯔꯒꯦ
ꯆꯥꯛ ꯂꯣꯏꯕ ꯌꯥꯝ ꯀꯨꯏꯔꯦ ꯑꯗꯨꯒ ꯆꯥꯕꯤꯅꯕ ꯂꯩꯇ꯭ꯔꯦ ꯕꯦꯝꯃ ꯁ꯭ꯀꯨꯜ ꯊꯤꯜꯂꯨꯔꯦ ꯁ꯭ꯀꯨꯜ ꯊꯤꯜꯂꯨꯔꯒ ꯍꯜꯂꯛꯑꯦ ꯃꯥꯗꯣ ꯆꯥꯛꯇꯣ ꯆꯥꯝꯃꯁꯅ ꯑꯃꯅꯤꯈꯛ ꯀꯣꯠꯂ ꯆꯥꯒꯔꯦ ꯑꯌꯨꯛꯅꯤꯅ ꯆꯥꯅꯤꯡꯗꯦꯅ ꯑꯗꯒꯤ ꯋꯥ ꯂꯥꯏꯠꯇꯨ ꯑꯃ ꯊꯤꯠꯂꯒ ꯄꯤꯊꯛꯈ꯭ꯔꯦ ꯆꯥꯛꯇꯣ ꯆꯥꯝ ꯆꯥꯗꯕꯅꯤꯅ ꯑꯗꯥꯏ ꯊꯤꯜꯂꯨꯔꯦ ꯊꯤꯜꯂꯨꯔꯒ ꯍꯜꯂꯛꯑꯦ ꯍꯜꯂꯛꯑꯒ ꯑꯁ ꯃꯪꯒꯟ ꯀꯩꯀꯥꯗꯣ ꯑꯃꯨꯛ ꯅꯨꯡꯁꯥꯗ ꯐꯧꯗꯣꯛꯑꯦ ꯑꯗꯨ ꯉꯥꯛꯇꯪ ꯔꯦꯁ ꯇꯧꯈꯤ ꯄꯣꯊꯥꯈꯤꯒꯦꯅ ꯑꯃꯨꯛ ꯐꯝꯃꯒ ꯂꯩꯔꯦ ꯗꯥ ꯁꯔꯃꯁꯨ ꯐꯣꯟ ꯇꯧꯔꯛꯑꯝꯃꯦ ꯊꯣꯡꯕꯁꯦ ꯀꯩꯅꯣ ꯊꯣꯡꯉꯦ ꯁꯦꯕꯣꯠ ꯑꯣꯏꯅ ꯊꯣꯡꯖꯤꯟꯒꯔꯦ ꯑꯇꯩꯗꯤ ꯍꯣꯔꯦꯟ ꯆꯥꯔꯝꯗꯥꯏꯗ ꯇꯧꯔꯁꯦꯅ
ꯑꯣ ꯐꯔꯦ ꯐꯔꯦ ꯍꯣꯏꯅꯦ ꯉꯁꯤ ꯉꯁꯤ ꯊꯦꯡꯉꯦ ꯑꯩ ꯉꯁꯥꯏ ꯀꯆꯦꯡ ꯀꯥꯍꯜꯂꯒ ꯑꯩꯈꯣꯏ ꯕꯥꯒꯤ ꯐꯩꯖꯨꯞꯇꯨ ꯀꯨꯏꯔꯕ ꯑꯩꯈꯣꯏ ꯑꯉꯥꯡꯒꯤꯁꯨ ꯐꯩꯏꯖꯨꯞ ꯗꯨꯏ ꯁꯨꯕꯗꯣ ꯍꯥꯏꯗꯤ ꯀꯨꯏꯅ ꯀꯩꯅꯣ ꯇꯧꯔ ꯂꯩꯔꯨꯕꯒꯤ ꯃꯥꯒꯤꯁꯨ ꯁꯨꯗꯣꯛꯑꯁꯦ ꯃꯣꯠꯄꯗꯣ ꯑꯗꯒꯤ ꯑꯩꯒꯤꯁꯨ ꯁꯨꯞꯇꯤ ꯁꯨꯞꯅꯗꯦ ꯑꯗꯣꯏꯇꯥꯔꯁꯨ ꯁꯨꯝ ꯁꯨꯕꯗꯣ ꯁꯨꯝ ꯀꯨꯏꯅ ꯊꯝꯕꯒꯤ ꯃꯅꯝ ꯈ ꯈꯛ ꯂꯥꯛꯀꯦ ꯈꯣꯠꯀꯦ ꯇꯧꯕ ꯎꯐꯨꯟ ꯃꯏꯐꯨꯟ ꯃꯌꯥꯝꯗꯨ ꯃꯣꯠꯄꯅꯤꯅ ꯑꯗꯨꯁꯨ ꯁꯨꯗꯣꯛꯑꯁꯤꯅ ꯇꯧꯔꯒ ꯏꯊꯟꯗ ꯁꯨꯕꯗꯨ ꯋꯥꯕꯅꯤꯅ ꯃꯥꯅ ꯏꯁꯤꯡ ꯅꯣꯝꯃꯜꯂꯦ ꯑꯩꯅ ꯀꯩꯅꯣ ꯇꯧꯔꯒ ꯅꯦꯠꯂꯒ ꯑꯗꯒꯤ ꯀꯩꯅꯣ ꯇꯧꯔꯒ ꯍꯥꯞꯄꯒ ꯁꯨꯊꯣꯛꯑꯦ ꯑꯗꯨ ꯂꯣꯏꯔ ꯑꯇꯩꯗꯤ ꯌꯥꯝ ꯆꯥꯎꯕꯅꯤꯅ ꯗꯥꯏꯋ꯭ꯔ ꯇꯧꯒꯦ ꯇꯧꯕꯗꯨ ꯆꯟꯗ꯭ꯔꯦꯕ ꯑꯗ ꯑꯩꯈꯣꯏ ꯕꯥꯒꯤꯗꯤ ꯑꯃꯨꯛ ꯀꯩꯅꯣ ꯇꯧꯔꯦ ꯃꯥꯒꯤꯗꯤ ꯑꯃꯨꯛ ꯗꯥꯏꯋ꯭ꯔ ꯇꯧꯕ ꯆꯟꯕꯅꯤꯅ ꯃꯥꯒꯤꯗ ꯇꯧꯔꯒ ꯑ ꯗꯥꯏꯋ꯭ꯔ ꯇꯧꯊꯣꯛꯈ꯭ꯔꯦ ꯑꯗꯨꯒ ꯑꯍꯨꯝꯗꯨꯅ ꯐꯧꯔꯦ ꯐꯧꯕꯗꯁꯨ ꯑꯥꯏ ꯆꯧꯀꯔꯤꯗ ꯊꯝꯃꯒ ꯃꯆꯨꯝ ꯀꯩꯀꯩ ꯈꯪꯗ ꯈꯣꯠꯅ ꯇꯧꯔꯒ ꯂꯣꯏꯔꯀꯥꯟꯗ ꯐꯥꯎꯔꯤꯅꯦ ꯂꯩꯁꯦ ꯆꯥꯛꯇꯣ ꯊꯣꯡꯒꯗꯕꯗꯣ ꯑꯩꯈꯣꯏꯗꯤ ꯃꯩꯁꯦ ꯑꯩꯒ ꯇꯔꯥꯁꯦ ꯌꯥꯝ ꯐꯠꯇ꯭ꯔꯕ ꯊꯥꯏꯅꯉꯥꯏꯒꯤ ꯄꯥꯟꯕ ꯑꯣꯏꯕꯒꯤꯀꯣ ꯑꯗꯨꯅ ꯈꯤꯇꯪ ꯃꯩꯁꯦ ꯑꯅꯤꯃꯛ ꯄꯨꯕ ꯌꯥꯗꯦꯕ ꯍꯥꯏꯗꯤ ꯔꯥꯏꯁ ꯀꯨꯀꯔꯁꯨ ꯑꯗꯒꯤ ꯔꯥꯏꯁ ꯀꯨꯀꯔꯁꯨ ꯃꯆꯥ ꯑꯣꯏꯗ꯭ꯔꯦꯕ ꯑꯩꯈꯣꯏꯗꯤ ꯍꯧꯖꯤꯛ ꯆꯥꯛ ꯏꯁꯤꯡ ꯃꯤ ꯆꯥꯛ ꯏꯁꯤꯡ ꯆꯥꯔꯁꯨ ꯈꯣꯠꯂꯁꯨꯅ ꯑꯆꯧ ꯑꯆꯧꯕꯗꯣ ꯑꯆꯧꯕꯗꯣ ꯍꯥꯞꯄ ꯊꯣꯡꯕꯅꯤꯅ ꯑꯗꯒꯤ ꯑꯁ ꯁꯨꯃꯥꯏ ꯌꯥꯝ ꯆꯤꯡꯕꯒꯤ ꯑꯅꯤꯃꯛ ꯄꯥꯖꯤꯜꯂꯗꯤ ꯑꯩꯈꯣꯏ ꯐꯤꯁꯀꯨꯝꯕꯗ ꯇꯥꯏꯅꯕꯤ ꯑꯗꯒꯤ ꯇꯔꯥ ꯆꯥꯛ ꯊꯦꯛꯄꯤ ꯈꯣꯠꯄꯤ ꯇꯧꯕꯗꯣ ꯑꯗꯨ ꯇꯧꯕꯒꯤ ꯉꯥꯛꯇꯪ ꯉꯥꯏꯅꯔꯁꯦ ꯑꯗꯨꯝ ꯑꯗꯩ ꯃꯔꯛꯇꯁꯨ ꯑꯃꯨꯛ ꯃꯩ ꯃꯨꯠꯂꯨꯕ ꯑꯗꯨꯗꯨꯒꯤ ꯑ ꯂꯣꯏꯔꯒ ꯐꯖꯅ ꯊꯣꯡꯉꯁꯦꯅ ꯊꯣꯡꯉꯕ ꯊꯣꯡꯗ ꯉꯥꯏꯔꯤ ꯑꯩꯁꯨ ꯉꯁꯥꯏ ꯋꯥꯛꯀꯤꯡ ꯍꯜꯂꯛꯄꯗ ꯇꯟꯒ ꯑꯗꯩ ꯁꯤꯡꯍꯥꯔ ꯀꯩꯀꯩ ꯆꯥꯁꯤꯜꯂꯛꯑꯦ ꯑꯀꯥꯁꯅ ꯆꯥꯅꯤꯡꯉꯦꯅ ꯑꯗꯨꯒ ꯂꯩꯔꯤ
ꯑꯗꯨꯅ ꯑꯩꯁꯨ ꯀꯩꯅꯣꯁꯦ ꯐꯩꯖꯨꯞꯁꯦ ꯁꯨꯅꯤꯡꯉꯤ ꯍꯧꯖꯤꯛꯇꯤ ꯀꯥꯂꯦꯟ ꯑꯣꯏꯔꯕꯅꯤꯅ ꯐꯩꯖꯨꯞ ꯀꯩꯀꯥꯁꯦ ꯑꯊꯥꯕꯖꯦ ꯁꯨꯞꯅꯗ꯭ꯔꯕꯅꯤꯅ ꯁꯨꯅꯤꯡꯕꯅꯦ ꯑꯗꯨ ꯐꯔꯛ ꯁꯨꯝ ꯇꯥ ꯂꯩꯔꯦ ꯍꯥꯏꯕꯗꯤ ꯁꯨꯖꯜꯂ ꯁꯨ ꯁꯨꯗꯣꯛꯑꯒ ꯑ ꯀꯩꯅꯣꯒ ꯑ ꯑ ꯀꯩ ꯍꯥꯏꯅꯤ ꯀꯝ ꯐꯣꯠꯀ ꯊꯥꯛꯑꯒ ꯊꯝꯒ ꯊꯝꯈꯤ ꯇꯥꯔꯗꯤ ꯃꯇꯝ ꯀꯨꯏꯅ ꯁꯥꯡꯅ ꯊꯝꯕ ꯌꯥꯏꯗꯅ ꯑꯗꯨꯒꯤ ꯈꯟꯕꯅꯦ ꯉꯝꯗꯦ ꯑꯄꯥ ꯑꯄꯥꯕꯁꯤꯕꯨꯗꯤ ꯁꯨꯕꯗ ꯑꯗꯨꯝ ꯋꯥꯁꯤꯡ ꯃꯦꯆꯤꯟꯗ ꯒ꯭ꯔꯣꯡ ꯒ꯭ꯔꯣꯡ ꯁꯨꯗꯣꯛꯈꯤꯕ ꯌꯥꯏꯑꯦꯕ ꯑꯆꯧꯕꯁꯤꯡꯁꯤꯗꯤ ꯁꯨꯕꯗ ꯐꯔꯛ ꯌꯥꯝ ꯇꯥꯕꯅꯦ ꯅꯣꯏ ꯅꯣꯏ ꯑꯅꯤ ꯇꯧꯔ ꯁꯨ ꯁꯃꯤꯟꯅꯩꯗꯣ ꯌꯥꯝ ꯐꯔꯕꯅꯦ ꯋꯥꯕꯅꯦꯕ ꯋꯥꯁꯤꯡ ꯃꯦꯆꯤꯟꯗ ꯑꯥ ꯀꯩꯅꯣ ꯐꯩꯖꯨꯞ ꯑꯊꯥꯕ ꯁꯨꯕꯗꯨ ꯌꯥꯝꯅ ꯑꯄꯥꯕ ꯑꯣꯏꯗꯤ ꯐꯕ ꯑꯗꯨꯅꯦ ꯑꯩꯅ ꯉꯁꯤ ꯅꯣꯢꯒꯤ ꯆꯥꯛꯇꯣ ꯊꯦꯡꯕꯗꯨꯗꯅꯦ ꯑ ꯅ ꯅꯍꯥꯟꯈꯣꯏꯗꯤ ꯆꯥꯛ ꯆꯥꯔꯤ ꯍꯦꯛꯇ ꯍꯥꯏꯔꯛꯄꯅꯦꯕ ꯉꯁꯤꯗꯤ ꯊꯦꯡꯉꯦꯕ ꯑꯗꯨꯅꯦꯕ
ꯍꯣꯏ ꯑꯩꯈꯣꯏ ꯀꯥ ꯍꯣꯏ ꯀꯩ ꯍꯣꯢ ꯂꯣꯢ ꯆꯥꯛ ꯆꯥꯗ ꯅ ꯇꯨꯝꯕꯕꯨ ꯂꯩꯒ꯭ꯔꯦ ꯑꯩꯈꯣꯏꯗ ꯍꯣꯏ ꯐꯩꯖꯨꯞ ꯁꯤꯀꯣ ꯑꯗꯨꯝ ꯀꯩꯅꯣ ꯇꯧꯋꯦꯕ ꯎ ꯑꯗꯨꯝ ꯍꯥꯏꯗꯤ ꯄꯥꯕꯦꯛ ꯄꯥꯏꯕ ꯀꯥꯟꯗꯗꯤ ꯑꯗꯨꯝ ꯌꯥꯡꯕꯤ ꯏꯆꯦ ꯏꯁꯤꯡ ꯍꯦꯛ ꯊꯦꯡꯒ꯭ꯔꯗꯤ ꯌꯥꯝ ꯂꯨꯝꯕꯗꯣ ꯑꯗꯨꯃꯥꯏꯅ ꯇꯧꯕꯗꯣ ꯇꯧꯕꯒꯤꯀꯣ ꯋꯥꯏꯑꯦꯕ ꯍꯧꯖꯤꯛ ꯁꯨꯕꯗꯣ ꯑꯗꯨꯒꯤꯅꯤ
ꯅꯨꯡꯁꯥꯁꯨ ꯌꯛ ꯂꯥꯎꯅ ꯁꯥꯒꯠꯂꯛꯏ ꯉꯁꯤꯗꯤ ꯌꯥꯝ ꯁꯥꯗꯧ ꯃꯥꯜꯂꯦ
ꯍꯣꯏ ꯁꯤꯗꯗꯤ ꯀꯩꯁꯨ ꯌꯥꯝ ꯅꯨꯡꯁꯥꯕꯨꯗꯤ ꯊꯣꯛꯏ ꯑꯗꯨ ꯑꯣꯏ ꯇꯥꯔꯁꯨ ꯅꯣꯡ ꯇꯥꯒꯤꯕꯒꯤ ꯌꯥꯝ ꯀꯥ ꯍꯦꯟꯅꯗꯤ ꯉꯔꯥꯡ ꯅꯍꯥꯟ ꯑꯗꯨꯃꯥꯏꯅ ꯁꯥꯕ ꯑꯗꯨꯃꯥꯏꯅꯗꯤ ꯁꯥꯕꯗꯤ ꯑꯣꯏꯗꯦ
ꯁꯥꯏꯌꯦ ꯗꯥ ꯔꯨꯍꯤꯗꯥꯁꯨ ꯑꯩꯉꯣꯟꯗ ꯐꯣꯟ ꯇꯧꯔꯛꯑꯝꯕꯅꯦ ꯎꯝ ꯀꯩꯅꯣ ꯗꯥꯛꯇꯔ ꯔꯤꯀꯦꯜꯗꯣ ꯎꯝ ꯑꯩꯈꯣꯏꯒꯤ
ꯈꯪꯉꯦ
ꯑꯣ ꯑꯗꯨꯒꯤꯗꯣ ꯅꯪ ꯈꯪꯕ꯭ꯔꯥ ꯑꯗꯣ ꯑꯗꯨꯏꯗꯣ ꯑꯝꯇ ꯇꯥꯟꯅꯕ ꯆꯠꯂꯨꯁꯦꯅ ꯍꯥꯏꯕ ꯃꯥꯅ ꯃꯥꯏ ꯀꯩ ꯁꯦꯝꯅꯤꯡꯉꯤꯅꯣ ꯈꯪꯗꯦ ꯑꯗ ꯑꯩꯅ ꯑꯩ ꯉꯁꯤꯗꯣ ꯁꯨꯃꯥꯏ ꯁꯨꯃꯥꯏꯅ ꯊꯕꯛꯇꯣ ꯈꯔ ꯂꯩꯔꯦ ꯑꯗꯣ ꯅꯪ ꯌꯥꯔꯗꯤ ꯏꯔꯥꯏ ꯅꯨꯃꯤꯠ ꯇ ꯑꯣꯏꯅ ꯆꯠꯁꯤꯔꯥꯅ ꯑꯗꯨꯃꯥꯏꯅ ꯍꯥꯏꯈꯤꯕꯅꯤ ꯑꯗꯨꯃꯥꯏꯅ ꯇꯧꯔꯦ ꯍꯧꯖꯤꯛ ꯑꯃꯨꯛ ꯆꯠꯊꯣꯛꯎꯧꯕꯗ ꯐꯔꯛꯇꯣ ꯇꯥꯔꯗꯧꯕ ꯍꯥꯏꯕꯗꯤ ꯑꯇꯣꯞꯄ ꯃꯤ ꯃꯌꯥꯝ ꯑꯃꯃꯨꯛ ꯂꯩꯔꯝꯃꯒꯗꯤ ꯉꯥꯏꯅꯕꯒꯤ ꯑꯩꯈꯣꯏꯒꯤ ꯇꯥꯛꯇꯛꯅ ꯑꯗꯨꯑꯣꯏꯁꯨ ꯑꯗꯨꯝ ꯉꯥꯏꯗꯣꯏꯅꯤꯗꯅꯀꯣ ꯋꯥꯔꯤ ꯋꯥꯇꯥꯏ ꯁꯥꯗꯣꯏꯅꯤꯅ ꯑꯗꯨꯒꯤ ꯉꯥꯏꯅꯕꯗꯨꯒꯤ ꯑꯩꯅ ꯃꯇꯝꯗꯣ ꯑꯃꯨꯛ ꯑꯗꯨꯗ ꯂꯣꯏ ꯃꯥꯡꯉꯗꯤ ꯁꯣꯝꯗ ꯍꯣꯔꯦꯟ ꯊꯕꯛꯇ ꯑꯃꯨꯛ ꯐꯔꯛ ꯂꯣꯏ ꯇꯥꯔꯛꯑꯗꯤ ꯐꯔꯛ ꯇꯥꯅꯦꯅ ꯈꯟꯗꯅ ꯑꯩꯅ ꯏꯔꯥꯏꯗ ꯑꯣꯏꯅ ꯆꯠꯂꯁꯤꯔꯅ ꯍꯥꯏꯈꯤꯕꯅꯤ ꯑꯗꯨ ꯄꯥꯎꯈꯨꯝꯗꯨꯅ ꯄꯤꯔꯛꯇꯦ ꯍꯣꯔꯦꯟ ꯑꯃꯨꯛ ꯂꯥꯛꯁꯟꯗꯣꯏꯔꯥ ꯒ꯭ꯌꯥꯟ ꯃꯦꯟ ꯇꯥꯗꯦ ꯇꯧꯔꯤꯁꯦ
ꯋꯥꯔꯤ ꯐꯣꯟꯗ ꯋꯥꯔꯤ ꯁꯥꯟꯅꯩꯔꯣ ꯅꯠꯇ꯭ꯔꯒꯅ ꯃꯦꯁꯦꯖ ꯑꯣꯏꯅ ꯊꯥꯅꯔꯤꯔꯣ
ꯃꯦꯁꯦꯁ ꯑꯣꯏꯅ ꯊꯥꯔꯛꯄ ꯑꯗ ꯑꯩꯅ ꯐꯣꯟ ꯇꯧꯔꯀꯥꯟꯗ ꯃꯥꯗꯣ ꯐꯥꯔꯃꯔꯁꯤꯗꯒꯤ ꯍꯤꯗꯥꯛ ꯑꯃ ꯂꯩꯔꯤꯅ ꯍꯤꯗꯥꯛ ꯂꯩꯕꯒꯤ ꯋꯥꯔꯤ ꯀꯟꯅ ꯁꯥꯟꯅꯔꯤꯕ ꯑꯗ ꯃꯥꯗꯣ ꯋꯥꯗꯣ ꯉꯥꯡꯉꯛꯇ꯭ꯔꯦꯕ ꯑꯗꯨꯒꯤ ꯇꯥꯟꯖꯥꯗꯨꯗ ꯑꯃꯨꯛ ꯗꯥ ꯁꯃꯔꯁꯨ ꯑꯃꯨꯛ ꯐꯣꯟ ꯇꯧꯁꯤꯜꯂꯛꯄ ꯍꯥꯢꯅ ꯑꯩꯅ ꯃꯥꯒꯤ ꯐꯣꯟꯗꯣ ꯉꯍꯥꯛꯇꯪ ꯍꯣꯜ ꯇꯧꯔꯒ ꯁꯥꯔꯃꯒ ꯃꯤꯅꯤꯠ ꯑꯃ ꯑꯅꯤꯃꯨꯛ ꯋꯥꯔꯤ ꯁꯥꯟꯅꯔꯨꯔꯦ ꯑꯗ ꯃꯥꯒꯤ ꯐꯣꯟꯗꯣ ꯑꯗꯨꯝ ꯀꯛ ꯂꯩꯔꯝꯃꯤꯕ ꯑꯗ ꯃꯥꯅ ꯀꯣꯟꯅ ꯃꯦꯁꯦꯖ ꯊꯥꯔꯛꯄ ꯑꯩ ꯅꯪ ꯐꯣꯟ ꯇꯧꯔꯛꯄꯗꯣ ꯋꯥ ꯉꯥꯡꯕꯗ ꯌꯥ ꯑꯗꯨꯗ ꯑꯩꯁꯨ ꯁꯣꯝꯗ ꯐꯥꯔꯃꯥꯁꯤꯗꯒꯤ ꯍꯤꯗꯥꯛ ꯑꯃ ꯂꯩꯕꯗꯨꯒꯤ ꯇꯧꯕꯅꯤ ꯑꯗꯨꯃꯥꯏꯅ ꯍꯥꯏꯔꯛꯏ
ꯍꯣꯏ ꯐꯔꯦ ꯐꯔꯦ ꯌꯦꯡꯉꯣ ꯃꯤ ꯊꯕꯛ ꯆꯠ ꯃꯤꯟꯅꯗꯕ ꯌꯥꯗꯦ ꯀꯩꯅꯣ ꯇꯧꯗꯕꯅꯤꯅ ꯑꯗꯨ ꯏꯁꯥꯒꯤ ꯊꯕꯛ ꯂꯩꯔꯗꯤ ꯑꯗꯨꯝ ꯍꯥꯏꯗꯤ ꯑꯗꯨ ꯉꯥꯏꯊꯣꯛ ꯉꯥꯏꯁꯤꯟ ꯇꯧꯅꯔꯒ ꯆꯠꯄꯗꯣ ꯑꯗꯨꯅꯁꯨ ꯐꯩ ꯃꯪꯒꯟꯗꯤ ꯀꯌꯥꯝ ꯆꯥꯎꯗꯣꯏꯅꯣ ꯀꯤꯂꯣ ꯀꯌꯥ ꯇꯧꯗꯣꯏꯅꯣ ꯉꯁꯤꯗꯤ
ꯈꯔ ꯍꯦꯜꯂꯝꯗꯧꯗꯤ ꯃꯥꯜꯂꯦ ꯑꯩꯗꯨ ꯁꯨꯝ ꯆꯥꯎꯔꯥꯛꯄ ꯑꯃ ꯌꯦꯡꯕꯗ ꯌꯥꯝ ꯀꯟꯅ ꯌꯥꯝꯕꯕꯨꯗꯤ ꯑꯣꯏꯗꯦ ꯅꯍꯥꯟꯒꯗꯤ ꯃꯉꯥꯒ ꯇꯥꯎꯔꯤ ꯄꯣꯠꯅꯤꯗ ꯃꯣꯏꯗꯤ ꯃꯩ ꯌꯥꯝ ꯁꯥꯗ꯭ꯔꯁꯨ ꯌꯥꯗꯦꯕꯀꯣ ꯑꯗꯒꯤ ꯃꯆꯨꯝ ꯀꯩꯀꯥꯁꯤꯁꯨ ꯍꯥꯟꯅ ꯐꯧꯗꯣꯛꯇꯗꯤ ꯌꯥꯗꯦꯕ ꯖꯣꯇꯣꯟ ꯑꯃ ꯆꯪꯉꯦꯕ ꯃꯣꯏꯁꯨ ꯍꯦꯛꯇ ꯃꯪꯒꯟꯗꯣ ꯇꯥꯎꯗ꯭ꯔꯣꯕꯅꯤꯅ ꯑꯩ ꯑꯁꯥ ꯑ ꯀꯩꯅꯣ ꯏꯁꯤꯡ ꯑꯌꯤꯡꯕꯗꯨꯗꯒꯤ ꯐꯠꯂꯥꯎ ꯂꯧꯈꯠꯂꯒ ꯖꯣꯞ ꯑꯗ ꯊꯥꯗꯕꯗꯣ ꯌꯥꯗꯦꯕ ꯉꯁꯥꯏꯒꯤ ꯈꯨꯗꯛꯇ ꯆꯥꯈꯤꯕ ꯑꯣꯢꯗꯤ ꯐꯕ ꯌꯥꯝꯗ꯭ꯔꯕꯗ ꯍꯞꯇꯥ ꯃꯨꯛ ꯀꯩꯃꯨꯛꯗꯤ ꯑꯗꯨꯝ ꯗꯨꯀꯥꯟꯗ ꯌꯣꯟꯗꯣꯏꯅꯤꯅ ꯑꯗꯨꯝ ꯑꯝ ꯆꯠꯂꯤꯗꯅꯀꯣ ꯑꯗꯨꯗꯨꯒꯤ ꯇꯧꯕꯗꯨꯒꯤ ꯑꯩꯈꯣꯏꯅ ꯁꯤꯗꯗ ꯃꯑꯣꯡ ꯃꯔꯤꯟ ꯇꯥꯗꯅ ꯇꯧꯔꯒꯗꯤ ꯑꯩꯈꯣꯏꯗꯁꯨ ꯄꯣꯠꯁꯤꯠ ꯃꯥꯡꯉꯛꯀꯗꯣꯏꯅꯤ ꯑꯗꯨꯗꯤ ꯃꯤꯅꯁꯨ ꯍꯥꯎꯇꯦꯅ ꯑꯗꯨꯗꯨꯒꯤ ꯀꯩꯅꯣ ꯂꯥꯛꯀꯗꯣꯏꯅꯤꯅ ꯐꯖꯅ ꯇꯧꯗ ꯌꯥꯗꯦꯕ
ꯍꯣꯏ ꯍꯣꯏ ꯌꯦꯡꯉꯣ ꯑꯗꯨꯝ ꯃꯤꯒꯤ ꯀꯩꯅꯣ ꯇꯧꯗꯣꯏꯅꯤꯅ ꯃꯤꯅ ꯍꯥꯏꯗꯤ ꯄꯥꯝꯒꯗꯕ ꯃꯑꯣꯡꯗ ꯐꯖꯅ ꯀꯨꯏꯅꯁꯨ ꯊꯝꯕ ꯌꯥꯕ ꯍꯥꯎꯁꯨ ꯍꯥꯎꯒꯗꯕ ꯃꯑꯣꯡꯗ ꯁꯦꯝ
ꯍꯧꯖꯤꯛ ꯍꯧꯖꯤꯛꯐꯥꯎꯀꯤ ꯑꯣꯏꯅꯗꯤ ꯑꯗꯨꯝ ꯃꯌꯥꯝꯅꯅꯦ ꯑꯗꯨꯝ ꯀꯩ ꯍꯥꯏꯅꯤ ꯌꯥꯝ ꯄꯥꯝꯅ ꯑꯗꯨꯝ ꯆꯥꯕꯤꯕꯗꯣ ꯑꯣꯏꯌꯦꯕ ꯃꯣꯏ ꯅꯨꯃꯤꯠ ꯅꯤꯅꯤ ꯈꯨꯗꯤꯡꯒꯤ ꯑꯗꯨꯝ ꯃꯣꯏꯅ ꯑꯩꯈꯣꯏꯗ ꯑꯗꯨꯝ ꯍꯥꯏꯔꯛꯑꯦꯕ ꯂꯣꯏꯈꯔꯦ ꯅꯣꯏ ꯑꯝꯇ ꯂꯥꯛꯄꯤꯌꯣ ꯄꯨꯕꯤꯔꯛꯑꯣꯅ ꯅꯨꯡꯉꯥꯏꯌꯦꯕ ꯑꯗꯨꯅ ꯑꯗꯨꯅ ꯑꯩꯅ ꯅꯨꯡꯗꯥꯡ ꯋꯥꯏꯔꯝꯒꯨꯝꯕ ꯑꯗꯒꯤ ꯅꯨꯡꯗꯥꯡ ꯄꯨꯡ ꯇꯔꯦꯠ ꯑꯗꯨꯋꯥꯏꯒꯤ ꯑꯗꯨꯝ ꯆꯠꯂ ꯆꯠꯂꯒ ꯍꯦꯛ ꯊꯤꯟꯕꯤꯕꯀꯣ ꯑꯩꯅ ꯑꯝ ꯍꯛꯆꯥꯡ ꯁꯥꯖꯦꯜ ꯍꯣꯏ ꯀꯔꯤ ꯑꯣꯏ ꯑꯗꯨꯝ ꯌꯥꯝ ꯀꯟꯅ ꯂꯥꯞꯄꯁꯨ ꯑꯣꯏꯗꯦꯗꯅ ꯑꯗꯨꯃꯥꯏꯅ ꯆꯠꯂ ꯆꯠꯂꯒ ꯈꯣꯡꯅ ꯑꯗꯨꯝ ꯆꯠꯂꯒ ꯑꯗꯨꯝ ꯊꯤꯟꯕꯤꯕ ꯑꯗꯨꯅꯤ ꯇꯧꯔꯤꯖꯦ
ꯍꯣꯏ ꯑꯩꯗꯣ ꯉꯔꯥꯡ ꯅꯪꯗꯣ ꯃꯪꯗ ꯎꯔꯝꯕꯅꯤꯅꯦ ꯅꯣꯏꯒꯤ ꯏꯁꯤꯡ ꯑꯇ ꯂꯩꯇ꯭ꯔꯦ ꯈꯣꯠꯇꯦꯒ ꯇꯧꯔꯒꯅꯦ ꯑꯩꯈꯣꯏꯔꯣꯝꯗ ꯏꯔꯨꯖꯕ ꯂꯥꯛꯏꯅꯦ ꯈꯣꯠꯂꯤꯅꯦ ꯏꯁꯧꯒꯁꯦ ꯇꯞ ꯇꯥꯏꯅ ꯂꯥꯡꯉꯒ ꯑꯗꯨꯃꯥꯏꯅ ꯇꯧꯔꯝꯃꯦ ꯃꯪꯗ ꯏꯁꯤꯡꯒ ꯀꯩꯝ ꯂꯩꯇ꯭ꯔꯦ ꯅꯣꯢ ꯏꯁꯤꯡ ꯑꯝꯇ ꯂꯩꯇ꯭ꯔꯕ
ꯂꯩꯌꯦ ꯉꯔꯥꯡ ꯉꯔꯥꯡ ꯇꯦꯡꯀꯤꯗꯒꯤꯅꯦ ꯇꯦꯡꯀꯤꯁꯨ ꯇꯦꯡꯊꯣꯛꯑꯁꯤ ꯃꯈꯥꯗ ꯁꯨꯝ ꯑꯩꯈꯣꯏꯅ ꯅꯣꯡꯒꯤ ꯏꯁꯤꯡ ꯇꯥꯁꯜ ꯇꯥꯁꯜꯍꯟꯕꯅꯦꯕꯀꯣ ꯄꯨꯔꯥ ꯑꯣꯏꯅ ꯀꯩꯅꯣ ꯇꯧꯕꯗꯣ ꯑꯝ ꯏꯁꯤꯡ ꯑꯩꯈꯣꯏꯅ ꯑꯔꯩꯕ ꯍꯥꯞꯇ꯭ꯔꯤꯕꯅꯤꯅ ꯅꯣꯡꯒꯤ ꯏꯁꯤꯡꯁꯦ ꯑꯗꯨꯝ ꯌꯥꯁꯟꯖꯦꯅ ꯑꯗꯨꯝ ꯌꯥꯁꯟꯕꯅꯦꯕ ꯇꯦꯡꯊꯣꯛꯅꯕꯒꯤ ꯑꯗꯣ ꯉꯔꯥꯡꯗꯣ ꯑꯩꯈꯣꯏꯅ ꯏꯁꯤꯡꯁꯦ ꯗꯔꯝ ꯑꯅꯤ ꯑꯃ ꯆꯤꯡꯊꯣꯛꯑꯦ ꯑꯗꯨꯗꯒꯤ ꯁꯦꯟꯇꯦꯛꯁ ꯑꯃ ꯆꯤꯡꯊꯣꯛꯑꯦ ꯑꯗꯨꯒ ꯈꯔ ꯈꯤꯇꯪ ꯌꯥꯎꯔꯤ ꯌꯥꯝꯗꯤ ꯌꯥꯎꯗ꯭ꯔꯦ ꯑꯗꯨꯅ ꯑꯩꯈꯣꯏꯅ ꯑꯗꯨꯗꯤ ꯑꯩꯈꯣꯏꯅ ꯈꯥꯛꯄꯅꯦꯕ ꯍꯣꯔꯦꯟ ꯀꯩꯅꯣꯗꯣ ꯐꯖꯅ ꯑꯝ ꯇꯤꯡꯀꯤ ꯃꯅꯨꯡꯗ ꯀꯨꯝꯊꯔꯀꯥꯟꯗ ꯃꯥꯒꯤ ꯐꯠꯇ ꯍꯥꯎꯗꯤ ꯃꯌꯥꯝꯗꯣ ꯐꯖꯅ ꯁꯦꯡꯅ ꯁꯦꯡꯗꯣꯛꯑꯒ ꯉꯁꯥꯏꯒꯤ ꯑꯩꯈꯣꯏꯒꯤ ꯇꯤꯡꯀꯤ ꯑꯆꯧ ꯑꯆꯧꯕ ꯏꯁꯤꯡ ꯊꯥꯕ ꯂꯥꯛꯏꯗꯅꯀꯣ ꯃꯣꯏꯗꯒꯤ ꯇꯧꯔꯀꯥꯟꯗ ꯑꯣꯏꯅ ꯂꯧꯔꯒ ꯏꯁꯤꯡꯗꯣ ꯐꯖꯅ ꯍꯥꯞꯄꯁꯤ ꯑꯩꯈꯣꯏꯅ ꯉꯥꯏꯍꯥꯛ ꯂꯩꯇꯗ ꯃꯆꯤꯠ ꯃꯆꯤꯠ ꯑ ꯀꯩꯅꯣ ꯁꯤꯟꯇꯦꯛꯁ ꯑꯃꯃꯝ ꯂꯤꯇꯔ ꯆꯥꯝꯃꯉꯥꯒꯤ ꯂꯤꯁꯤꯡꯒꯤ ꯂꯧꯕꯗꯣ ꯑꯗꯨꯃꯥꯏꯅ ꯂꯧꯅꯗꯅꯕ ꯑꯩꯈꯣꯏꯗꯁꯨ ꯈꯔ ꯑꯣꯏꯖꯩꯗꯅ ꯆꯥꯎꯅ ꯂꯧꯔꯛꯑꯒꯗꯤ ꯑꯗꯨꯒꯤ ꯑꯗꯨꯃꯥꯏꯅ ꯇꯧꯔꯒ ꯇꯧꯁꯦꯅ ꯎ ꯍꯧꯖꯤꯛ ꯍꯧꯖꯤꯛꯐꯥꯎꯗꯤ ꯁꯦꯡꯗ꯭ꯔꯤ ꯍꯣꯔꯦꯟ ꯊꯕꯛꯀ ꯂꯣꯏꯔꯀꯥꯟꯗ ꯁꯦꯡꯁꯦꯅ ꯍꯥꯏꯅꯔꯕꯅꯤ ꯉꯔꯥꯡꯗꯒꯤ
ꯑꯩꯈꯣꯏ ꯅꯣꯡꯒꯤ ꯏ ꯆꯪ ꯊꯥꯗꯕ ꯈꯣꯠꯄ ꯇꯧꯕꯗꯨꯗꯤ ꯀꯩꯝꯇ ꯇꯧꯔꯣꯏꯗ꯭ꯔꯣ
ꯎꯝ ꯊꯥꯗꯔꯔꯣꯏ ꯑꯗꯨꯗꯗꯤ ꯃꯥꯏ ꯃꯈꯨꯝ ꯈꯨꯝꯗꯣꯏꯅꯦꯕ ꯑꯩꯈꯣꯏꯅ ꯉꯍꯥꯟꯈꯣꯏꯗꯤ ꯑꯗꯨꯒꯤ ꯏꯁꯤꯡꯗꯣ ꯁꯨꯝ ꯁꯤꯖꯤꯟꯅꯗꯕꯒꯤ ꯉꯁꯥꯏꯒꯤ ꯑ ꯇꯤꯡꯀꯤꯗꯨꯁꯨ ꯅꯧꯅ ꯆꯟꯕꯅꯦꯅ ꯃꯥꯒꯤ ꯏꯁꯤꯡꯗꯣ ꯍꯥꯞꯄꯒ ꯊꯝꯃꯒ ꯉꯁꯥꯏꯒꯤ ꯃꯅꯨꯡꯗꯨꯁꯨ ꯆꯦꯠꯁꯟꯅꯕꯒꯤ ꯑꯗꯨ ꯑꯗꯨꯒ ꯁꯦꯡꯗꯣꯛꯅꯕꯒꯤꯁꯨ ꯑꯣꯏꯗꯅꯀꯣ ꯐꯠꯇ ꯍꯥꯎꯗꯤ ꯃꯌꯥꯝꯗꯣ ꯃꯈꯥꯗ ꯂꯩ ꯇꯥꯁꯟꯈꯤꯕ ꯂꯩꯉꯣꯏ ꯈꯪꯗꯦ ꯂꯩꯕꯥꯛ ꯈꯪꯗꯦ ꯑꯗꯨꯒꯨꯝ ꯃꯌꯥꯝꯗꯣ ꯂꯧꯊꯣꯛꯅꯕꯒꯤ ꯁꯨꯝ ꯍꯥꯞꯄꯒ ꯊꯝꯈꯤꯕꯅꯤꯗ ꯍꯧꯖꯤꯛꯇꯤ ꯑꯗꯨ ꯃꯌꯥꯝꯗꯣ ꯂꯣꯏ ꯁꯦꯡꯕ ꯂꯣꯏꯔꯒꯗꯤ ꯃꯈꯨꯝꯗꯣ ꯐꯖꯅ ꯈꯨꯝꯖꯜꯂꯒ ꯊꯝꯒꯗꯣꯏꯅꯦꯕ ꯑꯩꯈꯣꯏ ꯏꯃꯨꯡꯒꯤꯕꯨ ꯁꯤꯖꯤꯟꯅꯔꯁꯨ ꯀꯩꯅꯣ ꯀꯩꯅꯣꯝ ꯁꯤꯖꯤꯟꯅꯔꯁꯨ ꯑꯐꯕ ꯁꯤꯖꯤꯟꯅꯅꯕꯒꯤ ꯊꯝꯃꯗꯣꯏꯅꯦꯕ
ꯂꯤꯇꯔ ꯀꯌꯥꯝ ꯃꯨ ꯆꯟꯒꯦ ꯅꯣꯏ ꯇꯦꯡꯀꯤꯗꯣ ꯀꯌꯥꯝ ꯆꯥꯎꯒꯦ
ꯇꯔ ꯂꯤꯁꯤꯡ ꯏꯁꯤꯡ ꯀꯌꯥꯅꯣ ꯉꯔꯥꯡ ꯍꯥꯏꯕꯗꯨꯕꯨ ꯂꯤꯁꯤꯡ ꯅꯤꯄꯥꯟ ꯍꯥꯏꯕ꯭ꯔꯥ ꯑꯩ ꯒ꯭ꯌꯥꯟ ꯇꯥꯗ꯭ꯔꯦꯅꯦ ꯃꯥꯏ ꯂꯤꯁꯤꯡ ꯅꯤꯄꯥꯟꯗꯤ ꯑꯣꯏꯔꯝꯃꯣꯏꯗ
ꯀꯌꯥꯝ ꯆꯥꯎꯒꯦ
ꯆꯧꯉꯥ ꯆꯥꯎꯋꯦ ꯑꯗꯨꯝ ꯑꯩꯈꯣꯏꯒꯤ ꯆꯥꯇꯥ ꯇꯤꯡꯀꯤꯗꯣ ꯑꯗꯨꯒꯨꯝꯕ ꯑꯃ ꯑꯗꯨꯒꯨꯝꯕ ꯑꯃ ꯆꯜꯂꯛꯀꯗꯣꯏꯅꯦꯕ ꯀꯌꯥ ꯍꯥꯏꯕꯅꯣ ꯑꯩꯁꯨ ꯆꯞ ꯆꯥꯕꯤꯗꯣ ꯑꯩ ꯍꯥꯏꯕ ꯉꯝꯗ꯭ꯔꯦꯅꯦ
ꯂꯤꯁꯤꯡ ꯇꯔꯥꯒꯨꯝꯕ ꯑꯣꯏꯔꯝꯒꯅꯤ ꯀꯩꯅꯣ ꯑꯗꯨꯗꯤ
ꯂꯤꯁꯤꯡ ꯅꯤꯄꯥꯥꯟ ꯍꯥꯏꯕ꯭ꯔꯥ ꯂꯤꯁꯤꯡ ꯃ ꯃꯥꯄꯟ ꯍꯥꯏꯕ꯭ꯔꯥ ꯑꯗꯨꯃꯥꯏꯅꯗꯤ ꯍꯥꯏꯕꯅꯦ
ꯎ ꯑꯗꯨ ꯃꯌꯥꯗꯤ ꯑꯗꯨꯝ ꯑꯣꯏꯗꯣꯏꯅꯦ ꯑꯗꯨꯗꯤ
ꯎꯝ ꯑꯗꯣ ꯑꯩꯈꯣꯏꯁꯨꯅꯦ ꯑꯝꯇ ꯂꯧꯔꯒ ꯊꯥꯗꯗ꯭ꯔꯤꯕꯀꯣ ꯍꯥꯏꯐꯦꯠ ꯑꯩꯈꯣꯏꯅ ꯆꯥꯎꯔꯥꯛꯄ ꯑꯃ ꯍꯣꯠꯂꯒ ꯍꯥꯏꯒꯤꯕ ꯋꯥꯅꯦꯕ ꯑꯗꯨꯒ ꯍꯟꯗꯛ ꯍꯟꯗꯛ ꯑꯍꯥꯟꯕ ꯂꯧꯕꯗ ꯑꯗꯨꯝ ꯈꯪꯉꯅꯤ ꯀꯌꯥ ꯆꯟꯒꯦ ꯍꯥꯏꯕꯗꯣ
ꯍꯣꯏ ꯐꯔꯦ ꯐꯔꯦ ꯑꯗꯨꯗꯤ ꯊꯝꯖꯔꯣ ꯊꯝꯖꯔꯣ
ꯍꯣ ꯍꯣ ꯍꯣꯏ